ꯍ
ꯑꯧ ꯇꯥꯔꯦ ꯇꯥꯔꯦ ꯅꯪ ꯀꯔꯤ ꯂꯩꯔꯒꯦ ꯑꯩꯉꯣꯟꯗ ꯐꯣꯟ ꯇꯧꯔꯛꯏꯁꯤꯕꯣ
ꯉꯔꯥꯡꯁꯦ ꯃꯁꯥ ꯅꯨꯡꯉꯥꯏꯇꯦ ꯍꯥꯏꯈꯤꯕꯗꯣ ꯈꯔ ꯐꯔꯕ꯭ꯔꯥ ꯍꯪꯉꯛꯄ
ꯑꯁ ꯏꯁꯥꯗ ꯅꯨꯡꯉꯥꯏꯇꯕꯁꯤ ꯐꯠꯇꯦꯅ ꯇꯧꯔꯤꯁꯤ ꯐꯗꯧ ꯃꯥꯜꯂꯒ ꯁꯤ ꯉꯔꯥꯡ ꯑꯍꯤꯡꯒꯤ ꯃꯤꯦꯀꯞ ꯊꯣꯛꯂꯛꯄꯗ ꯑꯃꯨꯛ ꯈꯅꯥꯎꯁꯤ ꯐ ꯉꯔꯥꯡ ꯑꯍꯤꯡꯒꯤ ꯃꯤꯦꯀꯞ ꯊꯣꯛꯂꯛꯄꯗ ꯑꯃꯨꯛ ꯐꯖꯅ ꯅꯥꯔ ꯂꯩꯔꯝꯃꯦ ꯇꯧꯔꯤꯁꯤ ꯏꯁꯥꯁꯤ ꯍꯦꯟꯖꯤꯟ ꯂꯩꯔꯝꯃꯦꯅ ꯇꯧꯔꯤꯁꯦ ꯀꯃꯥꯏꯅ ꯇꯧ ꯇꯧꯧꯕꯅ ꯈꯪꯒꯦꯅ
ꯀꯩ ꯀꯩ ꯆꯥꯔꯨꯔꯒꯦ ꯅꯠꯇ꯭ꯔꯒ ꯀꯔꯋꯥꯏ ꯆꯠꯂꯨꯔꯒꯦ
ꯀꯩꯁꯨ ꯊꯣꯏꯗ ꯆꯠ ꯅꯠꯇꯦꯕ ꯑꯩꯗꯣ ꯑꯗꯨꯝ ꯑꯗꯨꯝ ꯑꯩ ꯀꯥ ꯑ ꯗ ꯑꯗꯨꯝ ꯂꯩꯕꯅꯦꯕꯀꯣ ꯑꯗꯨꯗ ꯑꯩꯁꯤꯦ ꯈꯔ ꯑꯌꯤꯡꯕ ꯄꯣꯠꯇꯤ ꯆꯥꯔꯨꯔꯦꯕ ꯑꯩꯁꯦ ꯑꯌꯤꯡꯕ ꯄꯣꯠꯁꯤꯤ ꯆꯥꯕꯁꯤ ꯈꯔ ꯄꯛꯅꯗꯕꯅꯦꯕ ꯇꯧꯔꯤꯁꯦ ꯑꯗꯨꯝ ꯑꯩꯈꯣꯏꯒꯤ ꯁꯥꯁꯨ ꯌꯥꯝ ꯁꯥꯕ ꯁꯥꯁꯨ ꯌꯥꯝ ꯁꯥꯕꯗꯨꯒꯤ ꯑꯩꯁꯦ ꯑꯩꯈꯣꯏꯒꯤ ꯀꯨꯂꯔꯒꯤ ꯏꯁꯤꯡ ꯑꯏꯤꯡꯕꯗꯣ ꯍꯥꯏꯗꯤ ꯏꯆꯤꯛ ꯆꯛꯆꯤꯛ ꯂꯥꯎꯕꯗꯣ ꯑꯗꯨ ꯪ ꯏꯪꯕꯁꯨ ꯑꯩꯗꯤ ꯊꯛꯆꯤꯜꯂꯨꯔꯦꯕꯀꯣ ꯍꯥꯏꯗꯤ ꯁꯥꯔꯕꯅꯤꯅ ꯏꯁꯥꯁꯦ ꯑꯃꯨꯛ ꯑꯇꯣꯞꯄ ꯏꯁꯤꯡꯒꯤꯗꯤ ꯊꯛꯅꯤꯡꯗꯦꯗꯅ ꯑꯩꯈꯣꯏ ꯂꯨꯝꯕꯨ ꯂꯨꯝꯕꯨ ꯁꯥꯕ ꯑꯗꯒꯤ ꯑꯁꯥꯕ ꯏꯁꯤꯡꯗꯤ ꯊꯛꯅꯤꯡ ꯆꯪꯅꯤꯅ ꯑꯩꯁꯦ ꯏꯁꯥꯁꯦ ꯈꯔ ꯏꯪꯅꯕꯅꯤ ꯍꯥꯏꯔꯒ ꯑꯩ ꯑꯏꯪꯕ ꯏꯁꯤꯡꯗꯣ ꯑꯗꯨꯃꯥꯏꯅ ꯊꯛꯆꯤꯜꯂꯨꯕꯅꯦꯕ ꯑꯗꯨꯗꯩꯔꯕ ꯈꯪꯗꯦ ꯇꯧꯔꯁꯦ ꯑꯗꯩ ꯑꯩꯗꯤ ꯊꯕꯤ ꯆꯥꯕꯁꯨ ꯌꯥꯝ ꯄꯥꯝꯃꯦꯕꯀꯣ ꯍꯥꯏꯗꯤ ꯊꯕꯤ ꯍꯁꯤꯡꯅ ꯆꯥꯕꯁꯤꯁꯨ ꯑꯗꯩ ꯊꯕꯤꯗꯨꯁꯨ ꯑꯩꯅ ꯀꯨꯏꯅ ꯊꯝꯕ ꯌꯥꯅꯕꯅꯤ ꯍꯥꯏꯔꯒ ꯑꯩꯈꯣꯏ ꯆꯥꯛꯁꯪꯗ ꯆꯥꯛꯁꯪꯗ ꯂꯩꯕ ꯑꯩꯈꯣꯏꯒꯤ ꯐ꯭ꯔꯤꯖꯇꯨꯗ ꯀꯩꯅꯣ ꯊꯝꯕꯅꯦꯕ ꯊꯕꯤꯁꯦ ꯑꯩꯅ ꯍꯥꯞꯄꯒ ꯊꯝꯕꯅꯦꯕ ꯑꯗꯨꯒꯤ ꯊꯕꯤꯁꯦ ꯑꯩꯅ ꯆꯥꯔꯨꯔꯦꯕ ꯑꯗꯩ ꯊꯕꯤ ꯑꯃꯈꯛꯁꯦ ꯑꯩꯅ ꯃꯀꯨ ꯈꯣꯛꯇꯕꯤꯗ ꯆꯥꯔꯨꯕ ꯇꯧꯔꯤꯁꯦ ꯑꯃꯨ ꯈꯛꯇꯅ ꯆꯥꯔꯨꯕꯗꯩꯔ ꯈꯪꯗꯦꯕ ꯇꯧꯔꯛꯏꯁꯦ ꯍꯥꯏꯗꯤ ꯐꯖꯅ ꯑꯣꯠꯂꯦ ꯉꯔꯥꯡ ꯑꯍꯤꯡꯗꯤ ꯐꯖꯅ ꯇꯨꯝꯕ ꯈꯣꯠꯄ ꯍꯥꯏ ꯌꯥꯗ꯭ꯔꯦ ꯇꯧꯔꯤꯁ ꯑꯁ ꯅꯪꯅ ꯍꯪꯕꯤꯔꯛꯄꯁꯤ ꯌꯥꯝ ꯐꯔꯦꯅꯦ ꯇꯧꯔꯤꯁꯦ ꯑꯗꯨꯗꯣ ꯅꯪ ꯍꯣꯔꯦꯟ ꯂꯥꯛꯇꯧꯕ ꯂꯩꯔꯗꯤ ꯑꯩꯩ ꯍꯤꯗꯥꯛ ꯈꯔ ꯂꯩꯕꯤꯔꯛꯀꯦꯔꯣ ꯅꯪꯕꯨ ꯊꯕꯛ ꯆꯠꯀꯗꯕ ꯂꯩꯕ꯭ꯔꯣ ꯉꯁꯤ
ꯍ ꯆꯔ ꯀꯗꯝ ꯂꯥꯛꯑ ꯑꯗꯨꯝꯗꯥꯏꯗ ꯍꯥꯏꯔꯛꯑꯒꯦ ꯊꯕꯤꯁꯦ ꯍꯧꯖꯤꯛ ꯍꯧꯖꯤꯛꯀꯥꯟꯁꯦ ꯑꯗꯨꯝ ꯍꯣꯏ ꯆꯥꯕꯕꯨꯗꯤ ꯌꯥꯏ ꯎꯝ
ꯑꯗꯨꯅꯤ ꯇꯧꯔꯤꯁꯦ ꯑꯩ ꯑꯩꯗꯤ ꯆꯠꯂꯨꯔꯒ ꯑꯩꯗ ꯍꯤꯗꯥꯛ ꯆꯥꯗ꯭ꯔꯁꯨ ꯌꯥꯗꯣꯏꯣꯔꯅ ꯑꯗꯨꯃꯥꯏꯅ ꯈꯟꯕꯅꯦꯕ ꯑꯗꯣ ꯍꯤꯗꯥꯛꯁꯤ ꯆꯥꯗ꯭ꯔꯗꯤ ꯌꯥꯔꯣꯏꯗꯕ ꯃꯥꯜꯂꯦ ꯑꯩꯁꯦ ꯁꯨꯝ ꯁꯨꯝ ꯍꯦꯟꯖꯤꯜꯂꯛꯑꯗꯤ ꯐꯥꯔꯛ ꯑꯃ ꯇꯥꯔꯛꯑꯅꯦꯕ ꯍꯥꯏꯗꯤꯕꯨ ꯑꯩꯁꯨ ꯄꯩꯈꯥ ꯑꯃ ꯊꯥꯗꯧ ꯂꯩꯕꯅꯦꯕ ꯄꯩꯈꯥꯗꯨꯁꯨ ꯋꯥꯠꯇ꯭ꯔꯦꯕ ꯇꯧꯔꯤꯁꯦ ꯑꯗꯨꯅ ꯄꯩꯈꯥ ꯃꯅꯥꯛꯁꯤꯗ ꯑꯩ ꯃꯊꯥ ꯁꯥꯕꯅꯦ ꯇꯧꯔꯤꯁꯤ ꯁꯨꯝ ꯅꯥꯕ ꯍꯦꯟꯖꯜꯂꯛꯑꯗꯤ ꯁꯤꯗ ꯑꯅꯥꯕ ꯑꯣꯏꯈ꯭ꯔꯗꯤ ꯑꯩ ꯄꯩꯈꯥꯗꯣ ꯑꯃꯨꯛ ꯄꯨꯡꯁꯣꯏ ꯁꯣꯏꯗꯣꯏꯅꯦ ꯑꯗꯨꯗꯨꯅ ꯑꯩꯁꯦ ꯑꯗꯨ ꯑꯗꯨ ꯈꯟꯕꯒꯤ ꯑꯩꯁꯤꯦ ꯍꯤꯗꯥꯛ ꯑꯣꯏꯅ ꯆꯥꯁꯤꯜꯂꯁꯔꯅ ꯈꯟꯕꯅꯦ ꯇꯧꯔꯤꯁꯦ ꯑꯗꯨ ꯍꯣꯔꯦꯟ ꯑꯩꯗꯣ ꯅꯉꯣꯟꯗ ꯍꯤꯗꯥꯛ ꯃꯈꯩꯗꯣ ꯍꯥꯏꯔꯛꯑꯒꯦ ꯅꯪ ꯑꯗꯨꯗ ꯅꯪꯗꯨ ꯁꯣꯏꯗꯅ ꯂꯩꯕꯤꯔꯛꯑꯣꯕꯣ ꯑꯗꯨ ꯅꯪ ꯌꯥꯔꯒꯗꯤ ꯈꯔ ꯊꯨꯅ ꯂꯥꯛꯑꯣ ꯑꯗꯨꯒ ꯑꯩꯒꯤ ꯆꯥꯅ ꯊꯛꯅꯕ ꯀꯔꯤ ꯀꯔꯤ ꯑꯆꯝꯕ ꯆꯥꯕ ꯌꯥꯏ ꯍꯥꯏꯕꯗꯣ ꯑꯗꯨꯁꯨ ꯅꯪꯅ ꯈꯔ ꯌꯦꯡꯉꯒ ꯂꯩꯕꯤꯔꯛꯑꯣ ꯅꯪ ꯕꯖꯥꯔ ꯅꯪ ꯀꯩꯊꯦꯜꯗ ꯆꯪꯉꯒ ꯄꯣꯠ ꯆꯩ ꯂꯩꯔꯛꯄꯗꯤ ꯁꯪꯒꯗ꯭ꯔꯣ ꯅꯠꯇ꯭ꯔꯒꯅ ꯅꯪ ꯒꯥꯔꯤꯗꯣ ꯃꯊꯥꯡ ꯃꯊꯥꯡ ꯇꯧꯏ ꯍꯥꯏꯗꯣꯔꯤꯕ꯭ꯔꯥ ꯅꯪꯅ ꯐꯔꯛ ꯇꯥꯔꯕꯗꯤ ꯑꯗꯨꯝ ꯌꯥꯔꯅꯤꯗ
ꯇꯥꯔꯣꯏ ꯑꯗꯨꯝ ꯑꯗꯨꯝ ꯂꯩꯔꯛꯑꯒꯦ ꯑꯩꯅ ꯂꯥꯛꯑꯝꯗꯥꯏꯗꯨꯗ ꯍꯥꯏꯔꯛꯑꯒ ꯀꯩꯀꯩ ꯆꯥꯕ ꯌꯥꯒꯦ ꯑꯗꯨꯁꯨ ꯌꯦꯡꯉꯒꯀꯣ ꯍꯥꯏꯗꯤ ꯍꯧꯖꯤꯛꯇꯤ ꯑꯗꯨꯝ ꯁꯥꯁꯨ ꯁꯥꯒꯠꯂꯛꯄꯅꯤꯅꯅꯦ ꯀꯩꯅꯣ ꯇꯧꯔ ꯆꯥꯕꯗꯨꯁꯨ ꯈꯔ ꯆꯦꯛꯁꯤꯟꯅ ꯆꯥꯗꯕꯗꯤ ꯌꯥꯗ꯭ꯔꯦꯗꯅ ꯑꯩꯈꯣꯏꯁꯨ ꯑꯗꯨꯝ ꯐꯔꯒꯤꯒꯨꯝꯕ ꯏꯁꯤꯡ ꯊꯛꯄꯁꯦ ꯏꯁꯤꯡꯗꯤꯅꯦ ꯊꯛꯄꯁꯦ ꯑꯏꯤꯡꯕꯁꯦ ꯁꯨꯡꯊꯛ ꯊꯛꯄ ꯌꯥꯗ꯭ꯔꯦꯀꯣ ꯑꯩꯈꯣꯏꯗꯤ ꯍ ꯑꯗꯨꯝ ꯈꯅꯥꯎ ꯅꯥꯕꯤ ꯀꯩꯗꯧꯕꯤ ꯑꯗꯨꯝ ꯇꯧꯗꯣꯏ ꯇꯧꯋꯦꯕ ꯑꯗꯣ ꯑꯥꯏꯁ ꯀ꯭ꯔꯤꯝꯒꯨꯝꯕꯗꯤ ꯆꯥꯕ ꯌꯥꯏꯌꯦ ꯑꯌꯤꯡꯕꯗ ꯑꯗꯣ ꯏꯁꯤꯡꯁꯤꯗꯤ ꯑꯌꯤꯡꯕ ꯐ꯭ꯔꯤꯖꯀꯤ ꯏꯁꯤꯡꯒꯨꯝꯕꯁꯤꯗꯤ ꯊꯛꯄꯁꯨ ꯌꯥ ꯌꯥꯗꯦ ꯅꯣꯔꯃꯦꯜ ꯋꯥꯇꯔ ꯑꯗꯨꯝ ꯏꯆꯝ ꯆꯝꯕ ꯏꯁꯤꯡꯁꯦ ꯑꯗꯨ ꯁꯥꯒꯦꯔꯥ ꯀꯩꯗꯧꯒꯦꯔꯥ ꯑꯗꯨꯝ ꯊꯛꯄ ꯑꯗꯨꯅ ꯐꯩꯌꯦ ꯍꯥꯏꯇꯥꯔꯦ
ꯍꯥꯟꯅꯤꯅꯦ ꯇꯧꯔꯤꯁ ꯍꯥꯟꯅꯗꯤ ꯑꯩꯁꯦ ꯀꯩꯁꯨꯝ ꯇꯧꯗꯕꯅꯤꯅꯦ ꯇꯧꯔꯤꯁꯦ ꯑꯗꯣ ꯍꯟꯗꯛꯁꯤ ꯅꯥꯕ ꯀꯃꯥꯏ ꯀꯃꯥꯏꯅ ꯇꯧꯔꯤꯅꯣ ꯈꯪꯗꯦꯕ ꯁꯨꯃꯥꯏꯅ ꯇꯧꯍꯜꯂꯦ ꯇꯧꯔꯤꯁꯦ ꯍꯥꯏꯗꯤ ꯑꯩꯁꯨ ꯀꯩꯅꯣ ꯏꯁꯤꯡꯗꯨ ꯍꯥꯏꯗꯤ ꯑꯩꯗꯤ ꯑꯥꯏꯁ ꯀ꯭ꯔꯤꯝ ꯀꯔꯤ ꯀꯔꯤ ꯆꯥꯗꯅ ꯑꯏꯪꯕ ꯌꯥꯝ ꯊꯛꯄ ꯈꯣꯠꯄ ꯃꯤꯗꯤ ꯅꯠꯇꯦꯕꯀꯣ ꯑꯗꯣ ꯑꯩꯗꯤꯣ ꯏꯁꯤꯡꯗꯣ ꯍꯟꯗꯛꯁꯦ ꯁꯥꯞꯃꯜꯂꯦꯕ ꯌꯥꯝ ꯊꯤꯅ ꯁꯥꯏꯌꯦꯕ ꯈꯪꯕ꯭ꯔꯥ ꯑꯗꯣ ꯁꯥꯃꯟꯕꯒꯤ ꯑꯩꯁꯦ ꯑꯗꯨꯃꯥꯏꯅ ꯏꯁꯤꯡꯗꯣ ꯊꯛꯑꯒ ꯇꯧꯔꯨꯕꯅꯦ ꯇꯧꯔꯤꯁꯦ ꯑꯗꯩ ꯊꯕꯤꯒ ꯑꯃꯨꯛ ꯆꯥꯁꯤꯜꯂꯨꯕꯗ ꯑꯩꯁꯦ ꯇꯧꯔꯤꯕ꯭ꯔꯥ ꯈꯪꯗꯦꯕ ꯑꯗꯩ ꯏꯁꯥꯁꯦ ꯑꯩꯗꯤ ꯊꯕꯤꯗꯨ ꯀꯩꯊꯦꯜꯗ ꯀꯩꯊꯦꯜꯗ ꯌꯣꯟꯕ ꯊꯕꯤ ꯑꯣꯏꯕꯅꯤꯅꯀꯣ ꯁꯦꯡꯅꯕꯨꯗꯤ ꯆꯥꯝꯊꯣꯛꯑꯒꯕꯨꯗꯤ ꯇꯧꯈꯤꯕꯅꯤ ꯑꯗꯨꯗꯨꯗ ꯍꯥꯏꯗꯤ ꯃꯣꯏꯅ ꯀꯔꯤ ꯍꯤꯗꯥꯛ ꯀꯥꯞꯄ ꯑꯣꯏꯔꯤꯔ ꯈꯣꯠꯂꯤꯔ ꯑꯗꯨꯃꯥꯏꯅ ꯇꯧꯗ꯭ꯔꯦ ꯑꯗꯣ ꯍꯧꯖꯤꯛꯄꯨꯗꯤ ꯑꯩꯗꯣ ꯑꯗꯨꯃꯥꯏꯅ ꯈꯅꯥꯎꯁꯦ ꯅꯥꯔꯛꯇꯅ ꯇꯧꯔꯕꯅꯤꯅꯀꯣ ꯑꯩꯗ ꯁꯤꯡꯗꯨꯣ ꯐꯖꯅ ꯐꯨꯠꯈ꯭ꯔꯦ ꯑꯩꯣꯏ ꯁꯤꯡꯗꯣ ꯃꯀꯨꯞ ꯃꯀꯨꯞ ꯁꯣꯏꯔꯦꯗꯅ ꯑꯗꯨꯗꯨꯒ ꯏꯁꯤꯡꯗꯨꯗ ꯐꯔꯨꯡ ꯐꯔꯨꯡ ꯁꯧꯍꯟꯈ꯭ꯔꯦ ꯑꯗꯣ ꯏꯁꯤꯡꯗꯨꯗ ꯁꯧꯔꯒ ꯍꯣꯔꯦꯟꯗꯩꯗꯤ ꯑꯩꯈꯣꯏ ꯅꯨꯃꯤꯠ ꯅꯤꯅꯤꯒꯨꯝꯕ ꯉꯁꯤꯒ ꯍꯌꯦꯡꯒꯩꯗꯤ ꯑꯗꯨꯃꯥꯏꯅ ꯑꯩꯈꯣꯏ ꯁꯤꯡꯒꯤ ꯏꯁꯤꯡꯁꯤ ꯉꯥꯛꯇ ꯊꯛꯑꯒ ꯌꯦꯡꯉꯅꯤ ꯇꯧꯔꯤꯁꯦ ꯑꯗꯨ ꯅꯪꯅ ꯄꯨꯔꯛꯄ ꯍꯤꯗꯥꯛꯇꯨꯁꯨ ꯆꯥꯊ ꯊꯣꯛꯑꯅꯤ ꯍꯥꯏꯗꯤ ꯍꯤꯗꯥꯛ ꯍꯥꯏꯁꯤ ꯌꯥꯎꯗ꯭ꯔꯒꯗꯤ ꯑꯃꯨꯛ ꯑꯩꯅ ꯁꯤꯡꯅꯨꯡ ꯂꯣꯜꯂꯤꯕꯁꯤ ꯁꯤꯅ ꯇꯧꯔꯤꯁꯤꯅ ꯑꯃꯨꯛ ꯐꯕꯗꯨ ꯃꯍꯤꯛꯇꯨ ꯐꯍꯟꯕ ꯉꯝꯗ ꯇꯥꯔꯒꯗꯤ ꯑꯃꯨꯛ ꯍꯤꯗꯥꯛꯇꯨꯁꯨ ꯍꯥꯎꯕꯅ ꯐꯩꯑꯦꯕ ꯍꯥꯏꯗꯤ ꯄꯩꯈꯥꯗꯣ ꯂꯩꯇꯦ ꯍꯥꯏꯔꯗꯤ ꯐꯕ ꯄꯩꯈꯥꯗꯨꯁꯨ ꯑꯃꯨꯛ ꯂꯩꯕꯅꯤꯅ ꯅꯥꯔꯛꯑꯗꯤ ꯐꯔꯛ ꯇꯥꯅꯦꯕ ꯑꯩ ꯈꯛꯇꯅꯤꯗꯅ ꯅꯥꯔꯛꯑꯗꯤ ꯃꯥꯡꯖꯗꯣꯏꯁꯤ ꯋꯥꯗꯣꯏꯁꯤ ꯑꯗꯨꯅ ꯑꯩꯗꯣ ꯑꯗꯨꯃꯥꯏꯅ ꯗꯥ ꯒꯨꯂꯤꯁꯤ ꯐꯖꯅ ꯆꯥꯔꯒ ꯇꯧꯒꯦ ꯇꯧꯒꯦꯅ ꯇꯧꯔꯤꯅꯤ ꯇꯧꯔꯤꯁꯤ ꯑꯗꯨ ꯅꯪꯗꯤ ꯅꯍꯥꯟ ꯅ ꯃꯥꯏꯗ ꯅꯪ ꯐꯨꯔꯤ ꯊꯣꯛꯏ ꯍꯥꯏꯕꯗꯨꯗꯤ ꯐꯔꯕ꯭ꯔꯣ ꯅꯪ? ꯐꯨꯔꯤꯗꯨ ꯀꯔꯤ ꯇꯧꯔꯨꯕꯗꯩ ꯇꯧꯔꯨꯔꯤꯅꯣ ꯇꯧꯔꯤꯁꯦ
ꯐꯔꯦ ꯑꯩꯁꯦ ꯃꯥꯏ ꯇꯥꯅꯕꯁꯦꯀꯣ ꯑꯩ ꯑꯩꯒꯤ ꯃꯥꯏ ꯍꯥꯏꯗꯤ ꯎꯟꯁꯥꯁꯦ ꯌꯥꯝꯅ ꯀꯩ ꯍꯥꯏꯅꯤ ꯀꯩꯅꯣ ꯇꯧꯕ ꯌꯥꯗꯕꯗꯣ ꯑꯗꯨꯗꯣ ꯑꯣꯏꯌꯦꯕ ꯑꯃ ꯍꯦꯛꯇ ꯑꯩꯈꯣꯏꯅ ꯁꯟꯁꯀ꯭ꯔꯤꯟꯒꯨꯝꯕ ꯇꯩꯔꯁꯨ ꯃꯥꯏ ꯇꯩꯅꯕ ꯑꯃ ꯇꯩꯔꯁꯨ ꯍꯦꯛꯇ ꯄꯪꯇꯩꯩ ꯇꯩꯁꯟ ꯌꯥꯗꯕꯤꯗꯣ ꯑꯗꯨ ꯑꯣꯏꯕ ꯑꯗꯨꯗꯨꯅ ꯑꯩꯁꯦ ꯃꯥꯏ ꯇꯥꯅꯕꯁꯦ ꯑꯃ ꯁꯤꯜꯂꯨꯔꯦ ꯂꯩꯇꯦꯅꯀꯣ ꯑꯗꯨꯗꯨꯒꯤ ꯅꯣꯡꯉꯥꯟ ꯅꯨꯃꯤꯗꯥꯡ ꯇꯥꯔꯝꯕꯗꯤ ꯅꯣꯡꯉꯥꯜꯂꯀꯥꯟꯗ ꯍꯦꯛꯇ ꯃꯥꯏꯗꯩ ꯃꯤꯠꯇꯩ ꯂꯣꯏ ꯄꯣꯝꯈꯠꯂ ꯂꯩꯔꯝꯃꯦ꯫ ꯑꯗꯩꯗꯤ ꯑꯩꯅ ꯁꯤꯗꯒꯤ ꯑꯣꯏꯔꯝꯃꯥꯅ‌ꯌꯤꯅꯥ ꯃꯥꯏ ꯇꯥꯅꯕꯗꯨꯗꯩ ꯑꯣꯏꯔꯝꯃꯅꯌꯤꯅꯥ ꯇꯥꯒꯤꯗ꯭ꯔꯦ ꯑꯩꯁꯦ ꯑꯗꯨꯗꯒꯤꯗꯤ ꯐꯔꯦ ꯍꯧꯖꯤꯛꯇꯤ ꯌꯦꯡ ꯌꯥꯔꯦ꯫ ꯍꯥꯟꯅꯗꯤ ꯇꯟ ꯑꯥꯍꯩꯕꯅꯦ ꯃꯥꯂꯝꯃꯤꯁꯦ꯫
ꯑꯁ ꯍꯣꯏꯅꯦ ꯇꯧꯔꯤꯁꯦ ꯑꯗꯨꯅꯤꯅꯦ ꯅꯨꯡꯉꯥꯏꯇꯦꯅꯦ ꯅꯪ ꯍꯥꯏꯗꯤ ꯃꯥꯏ ꯐꯖꯕꯗꯨꯗ ꯍꯥꯏꯗꯤ ꯑꯗꯨꯃꯥꯏꯅ ꯇꯧꯕꯁꯤꯅ ꯃꯥꯏ ꯍꯥꯏꯁꯤꯗꯤ ꯃꯌꯥꯝꯒꯤ ꯃꯤ ꯌꯦꯡꯕ ꯃꯤꯗꯅ ꯇꯧꯔꯤꯁꯤꯦ ꯐꯖꯩ ꯐꯖꯩ ꯐꯖꯗꯦꯅ ꯃꯌꯥꯝꯅ ꯍꯥꯏꯅꯔꯛꯏꯁꯤꯦ ꯃꯥꯏ ꯃꯥꯏꯁꯤ ꯈꯛꯇꯅꯤꯅ ꯇꯧꯔꯤꯁꯤꯗꯤ ꯑꯗꯨꯅꯤꯅꯦ ꯑꯗꯨꯃꯥꯏꯅ ꯈꯔ ꯑꯈꯣꯏꯒꯤ ꯎꯟꯁꯥꯁꯤ ꯈꯔ ꯈꯔ ꯄꯥꯕ ꯊꯣꯠꯄ ꯃꯤ ꯍꯥꯏꯇꯥꯔꯦ ꯊꯣꯠꯄ ꯃꯤꯗꯗꯤ ꯑꯗꯨꯃꯥꯏꯅ ꯑꯈꯣꯏꯒꯤ ꯑꯈꯣꯏꯒꯤ ꯇꯩꯔꯤꯕ ꯁꯤꯖꯤꯟꯅꯔꯤꯕ ꯈꯣꯠꯂꯤꯕꯁꯤ ꯄꯪꯁꯤꯟ ꯁꯤꯟꯕ ꯌꯥꯗꯦ ꯍꯥꯏꯗꯅ ꯇꯧꯕ ꯍꯥꯏꯗꯤ ꯍꯧꯖꯤꯛꯀꯥꯟꯗꯤ ꯃꯤꯁꯤ ꯐꯖꯅꯤꯡꯕ ꯉꯥꯛꯇꯗ ꯀꯧꯕꯗꯨ ꯑꯣꯏꯕꯅꯤꯅ ꯍꯥꯏꯗꯤ ꯊꯨꯅ ꯊꯨꯅ ꯀꯩꯅꯣ ꯎꯕꯁꯤ ꯄꯥꯝꯃꯤꯗꯅ ꯍꯥꯏꯗꯤ ꯊꯨꯅ ꯊꯨꯅ ꯃꯥꯒꯤ ꯀꯩ ꯔꯤꯖꯜ ꯎꯕ ꯍꯥꯏꯗꯣꯏꯔꯥ ꯃꯥꯒꯤ ꯍꯥꯏꯗꯤ ꯇꯩꯕꯗꯨꯒꯤ ꯀꯥꯟꯅꯕꯗꯨ ꯎꯕꯗꯨ ꯄꯥꯝꯃꯤꯗꯅ ꯑꯗꯨꯅ ꯃꯌꯥꯝꯁꯦ ꯑꯐꯕꯁꯤ ꯇꯩꯅꯉꯥꯏ ꯍꯣꯠꯅꯕꯁꯤꯗꯅꯦ ꯍꯦꯛꯇꯅꯦ ꯇꯧꯔꯤꯁꯤ ꯇꯧꯔꯤꯅꯦ ꯑꯗꯨ ꯅꯍꯥꯟꯗꯁꯨ ꯃꯌꯥꯝ ꯃꯤ ꯈꯔꯥ ꯉꯧꯊꯣꯛꯑꯦ ꯉꯧꯊꯣꯛꯑꯦ ꯍꯥꯏꯔꯒ ꯃꯌꯥꯝ ꯍꯨꯞꯇꯅ ꯂꯩꯅꯔꯦ ꯀ꯭ꯔꯤꯝ ꯑꯃꯈꯛ ꯂꯩ ꯍꯥꯏꯌꯦ ꯑꯗꯨꯏ ꯀ꯭ꯔꯤꯝꯗꯨ ꯃꯌꯥꯝ ꯍꯨꯞꯇꯅ ꯂꯩꯅꯔꯦ ꯑꯗꯩꯗꯤ ꯐꯖꯅ ꯇꯩꯅꯔ ꯖꯥꯠꯅꯤ ꯇꯧꯔꯤꯁꯦ ꯑꯗꯨꯅ ꯐꯩ ꯍꯥꯏꯔꯛꯇꯩꯗꯤ ꯃꯌꯥꯝꯁꯦ ꯑꯩꯉꯣꯟꯗ ꯆꯥꯟꯅꯕ ꯆꯥꯟꯅꯗꯕ꯭ꯔꯥ ꯀꯔꯤ ꯑꯣꯏꯔꯤꯅꯣ ꯀꯗꯥꯏꯗꯒꯤ ꯁꯥꯔꯤꯅꯣ ꯑꯗꯨꯏ ꯀꯅꯥꯅ ꯄꯨꯔꯛꯏꯅꯣ ꯈꯣꯠꯂꯤꯅꯣ ꯍꯥꯏꯕꯗꯨ ꯌꯦꯡꯗꯕꯤꯗ ꯃꯌꯥꯝꯁꯦ ꯂꯣꯏꯅ ꯇꯛꯈꯠꯇꯅ ꯇꯩꯅꯕꯗꯩꯗꯤ ꯑꯃꯨꯛ ꯃꯌꯥꯝꯁꯦ ꯐ꯭ꯨꯔꯤꯁꯦ ꯑꯃꯨꯛ ꯄꯨꯂꯞ ꯊꯣꯛꯑꯦ ꯍꯥꯏꯔꯒ ꯗꯥꯛꯇꯔꯗ ꯑꯃꯨꯛ ꯄꯨꯜꯂꯞ ꯑꯗꯨꯃꯥꯏꯅ ꯍꯨꯞꯆꯤꯟꯕꯅꯤ ꯍꯥꯏ ꯑꯗꯨꯅ ꯑꯈꯣꯏꯁꯨ ꯑꯩꯈꯣꯏꯅ ꯁꯤꯖꯤꯟꯅꯕ ꯃꯇꯝꯗ ꯄꯣꯠ ꯑꯃ ꯆꯥꯔꯁꯨ ꯊꯛꯑꯁꯨ ꯑꯈꯣꯏꯅ ꯇꯧꯕ ꯃꯠ ꯃꯇꯝꯗ ꯍꯥꯏꯗꯤ ꯀꯗꯥꯏꯗꯒꯤ ꯀꯔꯤ ꯐꯖꯅ ꯇꯧꯕꯅꯣ ꯈꯣꯠꯄꯅꯣ ꯍꯥꯏꯔꯒ ꯑꯗꯨꯃꯥꯏꯅ ꯌꯦꯡꯉꯒ ꯇꯧꯗꯣꯕ ꯅꯠꯇ꯭ꯔꯗꯤ ꯍꯧꯖꯤꯛꯁꯤ ꯃꯥ ꯖꯥꯠ ꯖꯥꯠꯅꯤꯗꯅ ꯃꯇꯝꯁꯤ ꯆꯥꯎꯈꯠꯂꯛꯄꯒꯤ ꯃꯇꯨꯡꯏꯟꯅ ꯃꯤꯁꯤꯁꯨ ꯍꯥꯏꯗꯤ ꯃꯤꯅ ꯄꯥꯝꯅꯕ ꯃꯑꯣꯡꯁꯤꯗ ꯂꯣꯏꯅ ꯁꯥꯔꯛꯏꯅꯤꯅ ꯇꯧꯔꯤꯁꯦ ꯑꯗꯨꯗꯨꯅ ꯅꯪꯁꯨ ꯁꯨ ꯑꯗꯨꯃꯥꯏꯅ ꯍꯥꯏꯗꯤ ꯃꯤꯅ ꯁꯤ ꯐꯩ ꯁꯤ ꯐꯩꯒ ꯍꯥꯏꯔꯒ ꯅꯪ ꯄꯪꯇꯩ ꯇꯩꯁꯤꯜꯂꯨꯅꯨꯀꯣ ꯑꯃꯨꯛ ꯅꯪ ꯊꯨꯅ ꯐꯅꯤꯡꯉꯤꯅꯤ ꯑꯗꯒꯤ ꯊꯨꯅ ꯐꯖꯅꯤꯡꯉꯤ ꯍꯥꯏꯗꯅ ꯑꯗꯨꯃꯥꯏꯅ ꯇꯧꯔꯗꯤ ꯑꯃꯨꯛ ꯃꯥꯏꯗꯨ ꯆꯥꯛꯑꯗꯤ ꯀꯣꯟꯅ ꯀꯣꯟꯅ ꯑꯃꯨꯛ ꯅꯤꯡꯉꯝꯃꯣꯏ ꯇꯧꯔꯤꯁꯦ ꯑꯗꯨ ꯐꯔꯦ ꯅꯪ ꯍꯧꯖꯤꯛꯇꯤ ꯑꯥ ꯀꯔꯤ ꯇꯧꯔꯤꯕꯅꯣ?
ꯑꯩꯁꯦ ꯁꯨꯝ ꯂꯩꯔꯝꯕꯅꯦ ꯀꯦꯝ ꯇꯧꯗꯦ ꯆꯦꯆꯦ ꯐꯣꯟ ꯇꯧꯔꯛꯑꯝꯃꯤꯁꯦ ꯉꯔꯥꯡ ꯅꯥꯏ ꯍꯥꯏꯈꯤꯕꯗꯨꯗ ꯀꯌꯥꯝ ꯀꯃꯥꯏꯅ ꯇꯧꯔꯤꯅꯣ ꯀꯩꯗꯧꯔꯤꯅꯣꯅ ꯍꯪꯉꯛꯏ ꯁꯤꯅꯦ
ꯍꯣꯏꯅꯦ ꯍꯣꯏꯅꯦ ꯇꯧꯔꯤ ꯅꯪꯅ ꯐꯣꯟ ꯇꯧꯔꯛꯏꯁꯤ ꯐꯔꯤꯅꯤ ꯑꯩꯁꯤ ꯅꯍꯥꯟ ꯅꯪꯁꯨ ꯃꯥꯏꯗꯨ ꯅꯪꯉ‌ꯣꯟꯁꯤꯗꯥ ꯐꯣꯟ ꯇꯧꯔꯛꯑꯒ ꯑꯩꯁꯨ ꯅꯪꯒꯤ ꯃꯥꯏꯁꯤ ꯀꯃꯥꯏꯅ ꯇꯧꯕꯅꯣ ꯍꯪꯒꯦꯅ ꯇꯧꯔꯛꯑꯝꯕꯅꯦ ꯑꯗꯨꯗ ꯅꯪ ꯑꯩꯁꯤꯁꯨ ꯍꯦꯛ ꯑꯩ ꯄꯩꯈꯥꯁꯤꯒꯤ ꯈꯔ ꯄꯥꯕꯒ ꯈꯣꯠꯄꯒ ꯇꯧꯕꯒ ꯑꯩꯁꯦ ꯃꯊꯣꯡ ꯃꯔꯝ ꯑꯃ ꯈꯪꯗ꯭ꯔꯦ ꯆꯥꯛꯁꯨ ꯏꯁꯥꯅ ꯊꯣꯡꯉꯥ ꯆꯥꯕ ꯍꯧꯖꯤꯛꯁꯦ ꯑꯗꯨꯗꯨꯒꯤ ꯊꯕꯛꯁꯤ ꯀꯃꯥꯏꯅ ꯇꯩꯏꯅꯣ ꯈꯡꯗꯦ ꯄꯪꯆꯤꯟꯗ ꯆꯤꯟꯂꯦ ꯇꯧꯔꯤꯁꯤ ꯒ꯭ꯌꯥꯟ ꯃꯦꯟ ꯇꯥꯗꯦ ꯏꯊꯟꯗ ꯂꯩꯔꯒꯅꯥ ꯍꯦꯟꯅꯥ ꯊꯕꯛ ꯆꯤꯜꯂꯦ ꯍꯥꯏꯗꯨꯅꯤ ꯇꯧꯔꯤꯁꯦ ꯍꯥꯟꯅꯗꯤ ꯊꯕꯛ ꯆꯠꯂꯤꯉꯩꯗꯗꯤ ꯀꯩꯁꯨ ꯑꯗꯨꯝ ꯊꯕꯛ ꯃꯌꯥꯝꯁꯦ ꯑꯗꯨꯝ ꯂꯣꯏꯅ ꯅꯪꯅꯕ ꯉꯝꯅꯕ ꯇꯧꯔꯝꯃꯦ ꯑꯗꯣ ꯍꯧꯖꯤꯛꯇꯤ ꯃꯤ ꯑꯃꯗ ꯐꯣꯟ ꯇꯧꯔꯛꯄ ꯐꯥꯎ ꯁꯪꯗ꯭ꯔꯦ ꯇꯧꯔꯤꯁꯤ ꯑꯗꯨꯗꯨꯅ ꯑꯈꯣꯏ ꯃꯥꯅꯁꯨ ꯅꯪ ꯐꯣꯟ ꯁꯨꯡꯇꯧ ꯇꯧꯔꯛꯇꯦ ꯅꯪ ꯀꯔꯤ ꯇꯧꯔꯝꯅꯣ ꯈꯣꯠꯂꯝꯅꯣ ꯅꯪ ꯅꯊꯟꯗ ꯂꯩꯕꯗꯨꯗ ꯐꯣꯟ ꯇꯧꯔꯛꯇ꯭ꯔꯗꯤ ꯊꯋꯥꯏ ꯋꯥꯏꯅꯦ ꯈꯣꯠꯅꯦ ꯍꯥꯏꯔꯒ ꯑꯗꯨꯃꯥꯏꯅ ꯍꯪꯉꯛꯏꯅꯤ ꯇꯧꯔꯤꯁꯦ꯫ ꯑꯧ ꯅꯪꯅ ꯍꫭꯔꯦꯟ ꯂꯛ
ꯎꯝ
ꯌꯨꯝꯗꯁꯨ ꯂꯩꯇ꯭ꯔꯝꯃꯤꯅ ꯌꯨꯝꯗ꯭ꯔꯁꯨ ꯂꯩꯇ꯭ꯔꯕꯅꯤꯅ ꯂꯥꯞꯅ ꯂꯩꯈꯤꯕꯅꯤꯅ ꯍꯥꯏꯗꯤ ꯃꯃꯥꯍꯣꯏꯁꯨ ꯄꯥꯈꯠꯂꯤꯅꯤꯗꯅ ꯑꯗꯨꯗꯨꯒꯤ ꯍꯪꯉꯛꯏꯅꯦ ꯑꯈꯣꯏꯅꯁꯨ ꯀꯩꯁꯨ ꯍꯪꯕ ꯇꯣꯏꯅ ꯍꯪꯕ ꯉꯝꯕ ꯅꯠꯇ꯭ꯔꯦꯗꯅ ꯑꯈꯣꯏꯁꯨ ꯑꯈꯣꯏ ꯑꯈꯣꯏꯒꯤ ꯊꯧ ꯂꯣꯏ ꯆꯠꯅꯈꯤꯕꯅꯤꯅ ꯑꯗꯣ ꯏꯃꯥ ꯍꯥꯏꯁ ꯍꯥꯏꯗꯤ ꯑꯗꯨꯝ ꯀꯩꯅꯣꯝ ꯇꯧꯀꯥꯟꯗ ꯑꯗꯨꯝ ꯆꯦꯟꯅꯔꯗꯣꯏꯅꯦꯕ ꯅꯨꯡꯉꯥꯏꯇꯗꯅ ꯍꯪꯖꯔꯛꯏꯅꯤ
ꯃꯥꯅꯤ ꯃꯥꯅꯤ ꯇꯧꯔꯤꯁꯦ ꯉꯔꯥꯡꯁꯨ ꯑꯩꯁꯦ ꯅꯨꯃꯤꯗꯥꯡ ꯑꯍꯤꯡꯁꯦ ꯑꯩꯈꯣꯏ ꯏꯁꯥ ꯅꯨꯡꯉꯥꯏꯇ ꯑꯁ ꯑꯩꯈꯣꯏ ꯃꯥ ꯂꯩꯔꯝꯃꯗꯤꯀꯣꯒ ꯍꯥꯏꯔꯒꯒ ꯑꯗꯨꯃꯥꯏꯅ ꯅꯤꯡꯁꯤꯡꯉꯤꯅꯦꯕ ꯇꯧꯔꯤꯁꯦ ꯑꯗꯨ ꯑꯗꯨꯃꯥꯏꯅ ꯏꯃꯥ ꯏꯃꯥ ꯍꯥꯏꯁꯤꯗꯤ ꯑꯗꯨꯃꯥꯏꯅ ꯑꯈꯣꯏ ꯍꯦꯟꯅ ꯋꯥꯔꯛꯀꯥꯟꯗꯅ ꯍꯦꯟꯅ ꯅꯤꯡꯁꯤꯡꯉꯤ ꯅꯨꯡꯉꯥꯏꯔꯁꯨ ꯅꯤꯡꯁꯤꯡꯉꯤ ꯇꯧꯔꯤꯁꯦ ꯑꯗꯨ ꯈꯨꯗꯤꯡꯃꯛ ꯅꯤꯡꯁꯤꯡꯉꯦ ꯍꯥꯏꯗꯨꯅꯤ ꯇꯧꯔꯤ ꯁꯦ ꯑꯗꯨꯅ ꯌꯨꯝꯗ ꯂꯩꯔꯝꯃꯗꯤ ꯁꯨꯃꯥꯏꯅꯁꯨ ꯍꯦꯟꯖꯤꯜꯂꯣꯏꯗꯝꯅꯤ ꯇꯧꯔꯁꯤꯦ ꯍꯥꯏꯗꯤ ꯌꯨꯝꯗ ꯂꯩꯔꯛꯁꯦ ꯆꯥꯕ ꯊꯥꯛꯄ ꯄꯨꯗꯤ ꯆꯦꯛꯁꯤꯜꯂꯦꯗꯅ ꯑꯗꯣ ꯁꯤꯗꯗꯤ ꯏꯊꯟꯗꯒ ꯂꯩꯔꯦ ꯆꯥꯅꯤꯡ ꯊꯛꯅꯤꯡꯕꯗꯣ ꯑꯗꯨꯝ ꯄꯪꯖꯥ ꯆꯥꯁꯤꯜꯂꯦꯗꯗꯒꯤ ꯀꯅꯥꯝꯇꯁꯨ ꯊꯤꯡꯕꯤꯅꯕ ꯂꯩ ꯐꯠꯇ꯭ꯔꯕꯅꯤꯅ ꯇꯧꯔꯤꯁꯦ ꯑꯗꯨ ꯌꯨꯝꯗꯗꯤ ꯃꯊꯦꯟ ꯃꯊꯦꯜꯗꯣ ꯐꯖꯅ ꯁꯦꯝꯃꯒ ꯅꯤꯡꯊꯤꯖꯅ ꯏꯃꯥꯣꯏꯅ
ꯎ
ꯇꯧꯔꯤꯅꯦ ꯇꯧꯔꯤꯁꯦ ꯑꯗꯨ ꯅꯪꯗꯤ ꯀꯩꯅꯣ ꯆꯥꯛ ꯏꯁꯤꯡꯒꯤ ꯆꯥꯔꯛꯑꯕ꯭ꯔꯣ
ꯑꯧ ꯆꯥꯛꯇ ꯆꯥꯔꯦ ꯍꯧꯖꯤꯕꯤ ꯆꯥꯔꯕꯣ ꯆꯥꯛꯇꯣ
ꯎ ꯑꯁ ꯑꯩꯗꯤ ꯆꯥꯛ ꯏꯁꯤꯡꯒ ꯆꯥꯗꯦꯅꯦ ꯇꯧꯔꯤꯁꯦ ꯍꯣꯔꯦꯟ ꯅꯪꯅ ꯍꯤꯗꯥꯛ ꯄꯨꯔꯒ ꯑꯩ ꯍꯧꯖꯤꯛꯇꯤ ꯀꯩꯅꯣꯝꯃ ꯆꯥꯁꯤꯜꯂꯒꯦ ꯆꯥꯛꯁꯨ ꯆꯥꯅꯤꯡꯕꯁꯤ ꯐꯥꯎꯗꯦꯕ ꯏꯁꯥꯥꯁꯦ ꯂꯩꯍꯧꯁꯤꯁꯨ ꯌꯥꯎꯔꯛꯇꯣ ꯃꯥꯜꯂꯦꯕ ꯇꯧꯔꯤꯁꯦ ꯑꯗꯨꯅ ꯆꯥꯛꯁꯨ ꯆꯥꯅꯤꯡꯕꯁꯨ ꯐꯥꯎꯗꯦ ꯑꯗꯨꯗꯣ ꯍꯧꯖꯤꯛ ꯀꯤꯗꯤ ꯑꯩ ꯀꯩꯅꯣꯝꯃ ꯆꯥꯁꯤꯟꯈ꯭ꯔꯒꯦ ꯑꯩ ꯉꯔꯥꯡꯒꯤ ꯑꯩ ꯀꯩꯅꯣꯁꯤ ꯌꯥꯝꯃꯒ ꯂꯟꯈꯤꯕꯅꯤ ꯑꯣꯠꯁꯤ ꯑꯣꯠꯁꯤ ꯇꯤꯡꯉꯒ ꯊꯝꯃꯝꯕꯅꯤ ꯑꯩꯅ ꯑꯣꯣꯠꯁꯅꯦ ꯂꯐꯣꯏꯅꯦ ꯑꯗꯒꯤ ꯁꯦꯝ ꯈꯔ ꯈꯥꯏꯖꯤꯜꯂꯒ ꯑꯗꯨꯃꯥꯏꯅ ꯑꯩꯅ ꯈꯔ ꯍꯥꯞꯆꯤꯜꯂꯒ ꯑꯗꯨꯃꯥꯏꯅ ꯊꯝꯈꯤꯕꯅꯤ ꯑꯗꯨꯒꯤꯗꯨ ꯆꯥꯔꯒꯦ ꯑꯗꯨ ꯑꯗꯨꯒ ꯍꯣꯔꯦꯟ ꯅꯨꯡꯅ ꯂꯥꯛꯑ ꯀꯥꯟꯁꯤꯗ ꯅꯪꯅ ꯕꯖꯥꯔꯗꯒꯤ ꯀꯩꯊꯦꯜꯗꯒꯤ ꯅꯪꯅ ꯆꯥꯕ ꯌꯥꯕ ꯑꯃ ꯂꯩꯕꯤꯔꯛꯑꯣ ꯑꯗꯨꯗꯨꯒ ꯍꯤꯗꯥꯛꯇꯨ ꯆꯥꯁꯤꯜꯂꯒ ꯑꯩꯅ ꯑꯗꯨꯃꯥꯏꯅ ꯇꯧꯔꯒ ꯑꯩ ꯆꯥꯛꯀꯥ ꯊꯣꯡꯕ ꯉꯝꯃꯔꯣꯏ ꯍꯧꯖꯤꯛ ꯍꯤꯞꯄꯒꯅꯤ ꯂꯩꯗꯣꯏꯁꯤ ꯅꯪꯒꯤ ꯍꯦꯛ ꯐꯣꯟ ꯊꯝꯈꯤꯕꯒ ꯇꯧꯔꯤꯁꯤ ꯑꯗꯨ ꯅꯪ ꯁꯣꯏꯗꯅ ꯁꯤ ꯂꯥꯛꯅꯕꯗꯤ ꯇꯧꯕꯀꯣ
ꯍꯣꯏꯂ ꯍꯥꯏꯒꯂ ꯌꯦꯡꯉꯛꯑꯒꯦ ꯀꯩꯀꯩ ꯆꯥꯕ ꯌꯥꯕꯅꯣꯁꯨ
ꯍꯣꯏ ꯑꯗꯨ ꯅꯪ ꯂꯥꯛꯑꯝꯗꯥꯏꯗꯗꯤ ꯐꯖꯅ ꯐꯣꯟ ꯇꯧꯔꯛꯑꯣꯀꯣ ꯍꯥꯏꯗꯤ ꯑꯩꯈꯣꯏ ꯁꯤ ꯃꯈꯥꯒꯤ ꯒꯦꯠꯁꯤ ꯑꯃꯨꯛ ꯃꯅꯨꯡꯗꯒꯤ ꯑꯩꯅ ꯂꯣꯟꯁꯤꯟꯕꯅꯦꯕꯀꯣ ꯏꯊꯟꯗ ꯂꯩꯕꯅꯤꯅ ꯍꯥꯏꯔꯒ ꯑꯗꯨꯗꯣ ꯍꯨꯏ ꯑꯃꯁꯨ ꯂꯩꯕꯅꯦꯕꯀꯣ ꯊꯪꯅꯕꯒꯤ ꯍꯨꯏꯗꯣ ꯑꯗꯨꯝ ꯃꯄꯥꯟꯗ ꯊꯣꯛꯑꯒ ꯂꯩꯕꯅꯦ ꯈꯔ ꯈꯣꯕꯅꯦꯕ ꯍꯨꯏꯗꯣ ꯑꯗꯨꯗꯨꯅ ꯍꯣꯔꯦꯟ ꯂꯥꯛꯇꯥꯔꯒꯗꯤ ꯍꯨꯏꯗꯣ ꯃꯁꯛ ꯈꯪꯗ꯭ꯔꯗꯤ ꯑꯃꯨꯛ ꯅꯉꯣꯟꯗ ꯆꯀꯤꯦꯠ ꯇꯧꯔꯛꯑꯗꯤ ꯐꯥꯔꯛ ꯇꯥꯅꯦꯕ ꯑꯗꯨꯗꯨꯅ ꯅꯪꯒꯤ ꯍꯣꯔꯦꯟ ꯑꯩꯉꯣꯟꯗ ꯁꯣꯏꯗꯅ ꯐꯣꯟ ꯇꯧꯔꯛꯎꯀꯣ
ꯍꯣꯏ ꯍꯥꯏꯔꯛꯑꯒꯦ ꯏꯆꯦ
ꯑꯣ ꯍꯣ ꯐꯔꯦ ꯑꯗꯨꯗꯤ ꯑꯩ ꯊꯝꯃꯒꯦ ꯀꯣꯛꯄ ꯊꯥꯔꯤꯒꯦ
ꯊꯥꯔꯣꯑꯣ ꯐ ꯊꯝꯃꯦ ꯊꯝꯃꯦ